ꯑ ꯑ ꯍꯜꯂꯣ ꯑꯩ ꯅꯨꯡꯉꯥꯏꯔꯤ ꯍꯣꯏ ꯅꯪꯗꯤ
ꯎꯝ ꯑꯩꯁꯨ ꯅꯨꯡꯉꯥꯏꯔꯤ ꯍꯥꯏ ꯇꯥꯕꯅꯤ ꯀꯨꯏꯔꯦ ꯊꯦꯡꯅꯈꯤꯗꯕ
ꯏꯁ ꯊꯦꯡꯅꯈꯤꯗꯕ ꯀꯥꯏꯅ ꯋꯥꯔꯤ ꯁꯥꯈꯤꯗꯕ ꯍꯌꯡ
ꯎꯝ ꯆꯞ ꯃꯥꯟꯅꯩꯁꯤꯗ ꯊꯦꯡꯅꯕ ꯎꯅꯈꯤꯗꯕ ꯑꯩꯈꯣꯏꯒꯤꯗꯤ ꯐꯤꯖꯤꯀꯦꯜ ꯑꯣꯏꯅꯗꯤ ꯂꯩꯇꯕꯅꯤꯅ ꯑꯗꯨꯃꯥꯏꯅ ꯍꯩ ꯇꯥꯕꯅꯤꯗꯅ
ꯎꯝ ꯃꯥꯅꯤ ꯃꯥꯅꯤ ꯌꯥꯝ ꯆꯨꯝꯃꯦ ꯑꯣꯖꯥ
ꯑꯣ ꯁꯤ ꯀꯩ ꯃꯊꯦꯜ ꯇꯧꯔꯒꯦ
ꯑꯁ ꯍꯟꯗꯛꯁꯤ ꯀ꯭ꯔꯤ ꯍꯥꯏꯁꯤꯔꯥ ꯍꯟꯖꯥꯡ ꯊꯣꯡꯅꯤꯡꯉꯥꯏ ꯂꯩ ꯃꯟꯗꯕꯒꯤ ꯃꯔꯤ ꯃꯅꯥꯗꯣ
ꯑꯥ
ꯑꯗꯨ ꯊꯣꯡꯉꯦ ꯑꯗꯨꯒ ꯊꯥꯡꯖꯤꯡꯗꯣ ꯑꯗꯨ ꯏꯔꯣꯟꯕ ꯃꯥꯒ
ꯑꯣ ꯑꯁ ꯑꯗꯨꯗꯤ ꯅꯨꯡꯗꯥꯡꯒꯤꯅꯤꯁꯦ ꯆꯥꯗ꯭ꯔꯤꯌꯦ
ꯎꯝ ꯅꯣꯏꯗꯤ ꯈꯔꯁꯨ ꯑꯗꯨꯝ ꯊꯦꯡꯅ ꯆꯥꯅꯕ ꯃꯥꯜꯂꯦ ꯀꯣ
ꯑꯥ ꯏꯆꯦꯒ ꯌꯦꯛꯅꯕꯗꯗꯤ ꯈꯔ ꯊꯦꯡꯉꯦ ꯑꯩꯈꯣꯏ ꯄꯨꯡ ꯅꯤꯄꯥꯟ ꯁ꯭ꯋꯥꯏꯗ ꯆꯥꯛꯌꯦꯦ ꯍꯣꯏ ꯍꯣꯏ ꯌꯥꯏ ꯌꯥꯏ ꯀ ꯃꯗꯦ ꯑ
ꯂ
ꯑꯧ ꯆꯦ ꯇꯥꯏꯌꯦ
ꯑꯁ ꯇꯥꯏꯗ ꯃꯤ ꯂꯥꯛꯄ ꯋꯥꯗ
ꯑꯣꯦ ꯌꯥꯔꯕꯨꯣꯖꯤꯛꯇ
ꯎꯝ ꯌꯥꯏꯦ
ꯏꯆꯦꯒꯤ ꯌꯦꯟꯁꯥꯡꯗꯣ ꯍꯥꯎꯔꯝꯗꯧꯗꯤ ꯃꯥꯜꯂꯤ ꯃꯥꯏꯔꯦꯟꯗꯨ ꯃꯥꯏꯔꯦꯟ ꯃꯅꯥꯗꯨꯗꯤ ꯑꯃꯨꯛ ꯐꯥꯎꯗꯤꯤ ꯆꯥꯗ꯭ꯔꯗꯤ ꯊꯥꯡꯖꯤꯡꯗꯨꯗꯤ ꯌꯥꯝ ꯍꯥꯎꯕꯅꯦ
ꯅꯪ ꯃꯔꯦ ꯃꯅꯥ ꯆꯥꯕ ꯐꯪꯗꯕ꯭ꯔꯣ
ꯎꯝ ꯆꯦ ꯐꯪꯗꯕ ꯅꯠꯇꯦꯕꯀꯣ
ꯆꯥꯅꯤꯡꯗꯕ
ꯅꯠꯇꯦ ꯆꯥꯅꯤꯡꯗꯕꯁꯨ ꯅꯠꯇꯦ ꯆꯥꯗꯦꯕ ꯑꯩꯈꯣꯏ ꯄꯥꯛꯅ ꯑꯗꯨꯝꯕꯗꯣ ꯃꯥꯒꯤ ꯍꯗꯤ ꯆꯥꯏ ꯑꯣ ꯃꯥꯏꯔꯦꯟꯗꯤ ꯆꯥꯏ ꯃꯥꯏꯔꯦꯟ ꯃꯔꯨ ꯆꯥꯏ ꯃꯥꯏꯔꯦꯟ ꯂꯣꯏ ꯑꯗꯨꯅꯝꯕꯕꯨꯗꯤ ꯂꯣꯏ ꯆꯥꯏꯑꯕꯀꯣ
ꯃꯔꯤ ꯃꯅ ꯑ ꯀꯔꯤ ꯃꯔꯦꯟ ꯃꯔꯨꯁꯨ ꯆꯥꯔꯤꯕ
ꯎꯝ ꯃꯔꯨ ꯃꯔꯨ ꯃꯣꯏꯒꯤ ꯃꯅꯨꯡ ꯌꯥꯎꯕꯗꯣ
ꯎꯝ
ꯑꯗꯨꯒꯨꯝꯕꯗꯤ ꯆꯥꯏꯌꯦ ꯂꯆꯦꯒꯤ ꯃꯅꯥ ꯍꯥꯏꯕꯗꯨꯃꯗꯤ ꯆꯥꯗ꯭ꯔꯤ
ꯑꯣ ꯆꯥꯎꯋꯣ ꯌꯥꯝ ꯍꯥꯎꯕꯅꯤ
ꯎꯝ ꯌꯦꯡꯒꯦ ꯆꯦꯅ ꯌꯥꯏ ꯍꯥꯏꯕꯅꯤꯅ ꯑꯩꯈꯣꯏꯁꯨ ꯀꯃꯥꯏꯅ ꯇꯧꯒꯦꯗꯣ ꯑꯃꯝꯇꯪꯗꯤ ꯌꯦꯡꯒꯦ ꯇ꯭ꯔꯥꯏ ꯇꯧꯒꯦ ꯁꯤꯣꯏꯒꯤ ꯊꯥꯡꯖꯤꯡꯗꯨꯗꯤ ꯍꯥꯎꯔꯝꯗꯣꯏ
ꯎꯝ ꯃꯔꯤ ꯃꯅꯥꯗꯣ ꯃꯥꯟꯗꯣꯏꯅꯦꯕ ꯈꯪꯉꯤꯀꯣ ꯃꯟꯥꯟꯕꯗꯣ
ꯈꯪꯉꯤ ꯈꯪꯉꯤ
ꯎꯝ ꯎꯝ ꯑꯗꯨꯃꯥꯟꯗꯗꯤ ꯍꯧꯔꯣꯏꯕ
ꯑꯣ ꯁꯤꯗꯤ ꯁꯤꯅ ꯁꯨꯃꯥꯏꯅꯒ ꯍꯥꯏꯔꯛꯇꯧꯕ ꯃꯥꯜꯂꯨꯔꯦ ꯉꯁꯤꯗꯤ ꯍꯦꯟꯖꯥꯡ ꯂꯩꯇꯦ ꯑꯗꯨꯅ ꯄꯣꯛ ꯆꯥꯏꯒ ꯍꯥꯏꯔꯀꯗꯧꯕ ꯃꯥꯜꯂꯨꯔꯒ
ꯑꯁ ꯀꯥꯏꯗꯒꯤ ꯄꯣꯛꯗꯣꯅ ꯅꯪꯁꯦꯜ ꯄꯤꯕꯤꯔꯗꯤ ꯂꯩꯕ ꯌꯥꯕ
ꯑꯦ ꯀꯩꯅꯣ ꯍꯥꯏꯖ ꯏꯆꯦ ꯍꯣꯏ ꯃꯤꯂꯤꯅꯤꯌꯔ ꯑꯣꯏꯗꯣꯏꯔꯣ ꯁꯤꯗꯤ ꯍꯧꯖꯤꯛ
ꯇꯥꯅꯤꯡꯗꯦꯀꯣ
ꯑꯁ ꯅꯍꯥꯟ ꯏꯅꯦꯒꯤ ꯃ ꯆꯁꯤ ꯁꯤꯡꯗꯤ ꯑꯩꯅ ꯃꯥꯏꯔꯦꯟ ꯃꯅꯥ ꯊꯣꯡꯕꯗꯣ ꯑ ꯑꯗꯨꯝ ꯍꯥꯎꯋꯦꯅ ꯃꯍꯤꯒꯨꯝꯕ ꯆꯥꯕꯗꯣ ꯍꯥꯎꯋꯦꯅ ꯊꯣꯡꯕꯤꯌꯣ ꯍꯥꯏꯕ ꯑꯗꯨꯒꯤ ꯃꯥꯏꯔꯦꯝ ꯃꯅꯥꯗ ꯊꯣꯡꯕꯤꯕꯅꯦꯕ ꯑꯁ ꯏꯆꯦꯒꯤ ꯏꯅꯦ ꯏꯅꯦꯒꯤ ꯃꯆꯥꯁꯤꯡꯗꯣ ꯆꯥꯛ ꯌꯥꯝ ꯆꯥꯈꯤꯕ ꯋꯥꯅꯤꯗ
ꯑꯩꯁ ꯍꯥꯏꯔꯤꯁꯤꯅꯗꯤ ꯑꯁꯨꯛꯀꯤ ꯃꯇꯤꯛ ꯑꯍꯥꯎꯕ ꯀꯔꯤ ꯑꯃꯗꯤ ꯑꯣꯏ ꯍꯥꯏꯕꯅꯤꯅꯤ ꯁꯤꯒꯤ
ꯎꯝ ꯎꯝ ꯍꯥꯎꯋꯦ ꯅ ꯅꯣꯏ ꯆꯥꯗꯕꯩꯅꯦ
ꯑꯣ ꯏꯆꯦ ꯁꯣꯝꯗ ꯀꯌꯥ ꯆꯥꯅꯕ ꯑꯣꯏꯗꯕꯒꯤ ꯑꯣꯏꯔꯝꯕꯁꯨ ꯌꯥꯏꯀꯣ ꯏꯆꯦ ꯑꯣꯏꯅ ꯆꯥꯈꯤꯕꯒꯤ ꯈꯪꯕꯅꯦ ꯍꯟꯗꯣꯛ ꯌꯦꯡꯉꯦꯁꯦ
ꯎꯝ ꯆꯥꯎ ꯆꯥꯎ ꯃꯊꯪꯗꯗꯤ
ꯑꯥ
ꯍꯧꯕꯅꯦ
ꯏꯆ ꯑꯣꯏꯗꯤ ꯍꯧꯖꯤꯛꯀꯥꯟꯁꯦ ꯅꯣꯡꯒ ꯑꯗꯨꯝ ꯇꯥꯔꯤꯕꯣ ꯀꯃꯥꯏꯅ ꯇꯧꯔꯤꯒꯦ
ꯀꯩꯅꯣ ꯅꯣꯡꯃ ꯅꯣꯡꯃ ꯇꯥꯔꯤꯕꯣ ꯑꯩꯁꯦ
ꯅꯣꯡꯁꯨ ꯄꯨꯔꯥ ꯍꯥꯏꯗꯤ ꯔꯦꯟꯅꯤꯡ ꯔꯦꯟ
ꯑ ꯑꯥ ꯑꯥ ꯑꯣ ꯑꯥ ꯅꯣꯡ ꯆꯨꯕ꯭ꯔꯥ ꯍꯥꯏꯔꯤꯔꯣ
ꯍꯣꯏ ꯍꯣꯏꯁꯦ
ꯆꯨꯋꯦ ꯅꯣꯡ ꯆꯨꯋꯦ ꯑꯗꯨꯝ ꯆꯨꯏꯦ ꯍꯟꯗꯛꯇꯤ
ꯑꯦ ꯁꯤ ꯑꯩꯈꯣꯏ ꯁꯣꯝꯗꯗꯤ ꯅꯣꯡ ꯇꯥꯗ꯭ꯔꯦꯅꯦ
ꯑꯩ ꯀꯌꯥꯝ ꯀꯨꯏꯔꯒꯦ ꯅꯣꯡ ꯇꯥꯈꯤꯗꯕ
ꯇꯥꯗꯤ ꯇꯥꯔꯤꯁꯦ ꯑꯗꯣ ꯅꯣꯡꯁꯦ ꯐꯖꯅ ꯀꯔꯤ ꯍꯥꯏꯅꯤ ꯑꯩꯈꯣꯏꯒꯤ ꯒ꯭ꯔꯥꯎꯟꯁꯦ ꯆꯣꯠꯅꯕ ꯆꯨꯕ ꯀꯆꯨꯗꯣ
ꯎꯝ
ꯑꯗꯨꯗꯤ ꯑꯣꯏꯗ꯭ꯔꯦ ꯏ ꯁꯤ ꯑꯣꯏꯗꯤ ꯂꯩꯈꯣꯝ ꯂꯨꯈꯣꯝ ꯌꯥꯝ ꯊꯣꯛꯑꯝꯒꯅꯤꯕ ꯍꯧꯖꯤꯛꯁꯦ ꯅꯣꯡ ꯇꯥꯕꯅꯤꯅ
ꯂꯝꯕꯤꯕꯨꯗꯤ ꯑꯗꯨꯝ ꯀꯣꯏꯂꯥꯁꯀꯨꯝꯕ ꯊꯝꯃꯦꯕ
ꯑꯥ
ꯑꯗꯣ ꯏꯪꯈꯣꯜꯗꯗꯤ ꯍꯣꯏ ꯆꯠꯂꯗꯤ ꯑꯁ ꯂꯣꯏꯅ ꯃꯣꯠꯈ꯭ꯔꯅꯤ ꯈꯣꯡ ꯈꯨꯠ ꯂꯣꯏꯅ ꯃꯨꯠꯈ꯭ꯔꯅꯤ ꯏꯪꯈꯣꯜꯗ ꯆꯠꯂꯗꯤ ꯍꯥꯏꯗꯤ ꯍꯟꯗꯛꯇꯤ ꯅꯣꯡ ꯆꯨꯕ ꯃꯇꯝ ꯑꯣꯏꯕꯅꯤꯅ ꯅꯥꯄꯤꯁꯤꯡꯁꯨꯀꯣ ꯌꯥꯝ ꯊꯨꯅ ꯆꯥꯎꯕꯗꯣ ꯑꯗꯨꯗꯒꯤ ꯑꯗꯨꯝ ꯁꯦꯡꯗꯣꯛꯄ ꯆꯠꯄꯗꯣ ꯈꯨꯟ ꯈꯣꯡ ꯈꯨꯠ ꯂꯣꯏ ꯃꯣꯠꯄꯅꯦ ꯅꯣꯡꯁꯨ ꯆꯨꯕꯒꯤ
ꯑꯣ ꯑꯩꯈꯣꯏ ꯁꯣꯝꯅꯔꯤꯁꯦ ꯑꯗꯨꯗꯣ ꯌꯥꯝ ꯀꯟꯅ ꯇꯥꯗꯦꯕꯀꯣ ꯅꯣꯡꯁꯦ ꯑꯗꯨꯅ ꯂꯧ ꯅꯨꯡ ꯄꯥꯟꯒꯗꯧꯕ ꯈꯣꯠꯀꯗꯕꯁꯨ ꯑꯝꯇ ꯍꯧꯖꯤꯛꯁꯦ ꯈꯔ ꯑꯗꯨꯝ ꯄꯥꯟꯅꯗ꯭ꯔꯤꯕꯁꯦ ꯍꯥꯏꯗꯤ ꯏꯁꯤꯡꯒꯤ ꯂꯩꯇꯕꯅ ꯃꯔꯝ ꯑꯣꯏꯔꯒꯀꯣ ꯑꯗꯨꯅ ꯎꯝ ꯑꯩꯈꯣꯏꯒꯤꯁꯤꯦ ꯂꯧ ꯎꯏꯌꯦ
ꯎꯝ
ꯑꯗ‌ꯣ ꯂꯧ-ꯂꯧꯎꯁꯦ ꯍꯧꯖꯤꯛ ꯏꯆꯦ ꯆꯥꯎꯕ ꯍꯥꯏꯁꯦ ꯏꯆꯦ ꯀꯩꯅꯣꯒꯨꯝꯕꯗꯣ ꯈꯪꯕ꯭ꯔꯥ ꯃꯣꯏꯒꯤ ꯌꯨꯅꯤꯠ ꯍꯥꯏꯅ-ꯍꯥꯏꯅꯕ ꯑꯃ ꯂꯧꯔꯥꯛ ꯁꯪꯉꯝꯗꯨ ꯏꯆꯦ ꯈꯪꯕ꯭ꯔꯥ
ꯑꯥꯎ-ꯑꯥꯎ-ꯑꯥꯎ ꯐꯪꯉꯦ
ꯑꯣ ꯑꯗꯨ-ꯑꯗꯨꯗꯣ ꯀꯩꯅꯣꯒꯨꯝꯕ ꯎꯕ ꯑꯩꯈꯣꯏꯒꯤꯅ ꯁꯪꯉꯝ ꯑꯍꯨꯝꯃꯨꯛ ꯎꯕ ꯑꯈꯣꯏꯁꯦ
ꯆꯥꯎꯗꯧ ꯃꯥꯜꯂꯦ ꯑꯗꯨꯗꯤ
ꯑꯥ-ꯑꯥ ꯆꯥꯎꯏ ꯏꯆ‌ꯦ ꯑꯗꯣ ꯑꯩꯈꯣꯏꯒꯤ ꯄꯥꯔꯤꯅ ꯍꯥꯏꯅꯕꯗꯣ ꯏꯆ‌ꯦ ꯈꯪꯕ꯭ꯔꯥ ꯑꯥ ꯑꯗꯨꯒꯤ-ꯑꯗꯨ ꯌꯧꯗꯣꯔꯦ ꯑꯥ ꯅꯠꯇꯦ-ꯅꯠꯇꯦ ꯏꯆ‌ꯦ ꯌꯨꯅꯤꯠꯅꯦ ꯏꯆ‌ꯦ ꯂꯧꯒꯤ ꯌꯨꯅꯤꯠ ꯍꯥꯏꯔꯦ ꯃꯥꯒꯤ ꯑꯣꯟꯕ ꯍꯥꯏꯒꯗ꯭ꯔꯥ ꯆꯥꯎꯕ ꯄꯥꯛꯄ ꯆꯥꯎꯕ ꯑꯣꯟꯕꯁꯦ
ꯑꯥꯎ-ꯑꯥꯎ
ꯍꯥꯏꯗꯤ ꯃꯥꯒꯤ ꯀꯩꯅꯣ ꯍꯥꯏꯗꯤ ꯃꯤꯖ꯭ꯔꯃꯦꯟ ꯇꯧꯅꯕ ꯍꯥꯏꯇꯥꯔꯦꯅꯦ ꯀ‌ꯣ ꯏꯆ‌ꯦ
ꯎꯝ
ꯑꯗꯨꯏꯗꯣ ꯍꯥꯏꯅ ꯍꯥꯏꯇꯥꯔꯦ
ꯎꯝ ꯐꯩꯌ‌ꯦꯅ‌ꯦ ꯅꯣꯏꯗꯤ ꯍꯣꯏ ꯎꯑꯦ ꯑꯩꯈꯣꯏꯁꯨ
ꯏꯆ‌ꯦ ꯍ‌ꯣꯏꯒꯤꯗꯤ ꯂꯣꯏꯅ ꯂꯣꯏꯔꯝꯗꯧ ꯃꯥꯜꯂꯦ ꯍꯧꯖꯤꯛꯁꯤ ꯉꯥꯏꯗꯤ ꯏꯁꯤꯡꯁꯨ ꯃꯔꯥꯡ ꯀꯥꯏꯅ ꯂꯩꯕꯅꯤꯅ
ꯀꯥꯏꯗꯒꯤ ꯍꯥꯎꯕꯗ ꯉꯥꯏꯔꯤꯗ
ꯎꯝ ꯑꯈꯣꯏ ꯏꯄꯥꯅ ꯑꯗꯨꯝ ꯑꯌꯥꯝꯕ ꯆꯠꯂꯤꯗ ꯍꯧꯖꯤꯛꯀꯥꯟꯗꯤ ꯑꯩꯈꯣꯏꯗꯤ ꯆꯠꯇꯦ ꯑꯈꯣꯏ ꯏꯄꯥꯁꯨ ꯋꯥꯔꯕꯅꯦꯕ ꯅꯨꯄꯥꯁꯨ ꯃꯇꯣꯝꯇ ꯑꯣꯏꯕꯅꯤꯅ
ꯑꯣ ꯀꯟꯁ‌ꯦꯒꯤꯗꯤ ꯀꯩꯅꯣ ꯌꯥꯎꯗꯕ꯭ꯔꯣ ꯑꯥ ꯃꯦꯜ ꯑꯝꯇꯪ ꯂꯩ ꯌꯥꯎꯗꯕ ꯑꯣꯏꯗꯣꯏꯔ‌ꯣ ꯐꯥꯗꯔ ꯈꯛꯇꯪ ꯑꯣꯏꯗꯣꯏꯔ‌ꯣ
ꯍꯣꯏ ꯑꯈꯣꯏ ꯏꯆꯤꯟ ꯏꯅꯥꯎꯗ ꯅꯨꯄꯥ ꯌꯥꯎꯗꯤꯌꯦ ꯅꯨꯄꯤ ꯉꯥꯛꯇꯅꯦ
ꯑꯗꯨꯑ‌ꯣꯏꯇꯔꯁꯨ ꯏꯆ‌ꯦ ꯅꯨꯄꯥ ꯌꯥꯎꯗ꯭ꯔ ꯇꯥꯔꯒꯖꯨ ꯏꯆꯦ ꯍꯣꯏ ꯑꯗꯨꯝ ꯅꯨꯄꯥ ꯑꯣꯜꯂꯝꯃꯅꯤ ꯀꯩꯅꯣ ꯌꯨꯝꯒꯤ ꯁꯨꯝ ꯊꯕꯛ ꯇꯧꯕꯗ
ꯎꯝ ꯍꯣꯏ ꯑꯩꯈꯣꯏꯅ ꯍꯥꯏꯕꯗꯤ ꯑꯗꯨꯝ ꯇꯧꯋꯦ ꯑꯗꯣ ꯑꯩꯈꯣꯏ ꯍꯥꯏꯗ꯭ꯔꯗꯤ ꯑꯩꯈꯣꯏ ꯏꯄꯥ ꯑꯗꯨꯝ ꯇꯧꯍꯜꯂꯦ
ꯑꯣ-ꯑ‌ꯣ
ꯅꯣꯏꯅ ꯀꯌꯥꯅꯣ
ꯑꯥ ꯏꯆꯦ ꯑꯩꯈꯣꯏꯁꯨ ꯀꯩꯅꯣꯅꯤ ꯎꯝ ꯂꯦꯗꯤꯁ ꯑꯅꯤ ꯍꯥꯏꯇꯥꯔꯦꯀꯣ
ꯎꯝ
ꯑꯗꯨꯒ ꯋꯥꯟ ꯕꯣꯏ ꯍꯥꯏꯇꯥꯔꯦꯅꯦ
ꯎꯝ ꯎꯝ ꯅꯨꯄꯥꯅ ꯅꯥꯅꯇꯣꯝꯇ ꯑꯣꯏꯗꯣꯏꯕ
ꯑꯥ
ꯎꯝ ꯅꯨꯄꯤ ꯀꯌꯥ ꯑꯣꯏꯕ ꯑꯅꯤ
ꯅꯨꯄꯤꯅ ꯀꯩꯅꯣ ꯗꯕꯜ
ꯎꯝ ꯑꯗꯨ ꯑꯅꯤ ꯅꯠꯇ꯭ꯔꯣ
ꯃꯥꯅꯦ ꯑꯅꯤ ꯍꯥꯏꯕꯅꯤ ꯁ‌ꯦ
ꯅꯣꯏ ꯂꯣꯟꯗ ꯑꯗꯨꯝ ꯍꯥꯏꯔꯁꯨ ꯌꯥꯕꯗꯨꯕꯨ ꯑꯃꯗꯣ ꯑꯗꯨꯝ ꯉꯥꯡꯅꯤꯡꯗꯕ ꯑꯩꯗꯣ
ꯎꯝ ꯏꯆ‌ꯦ ꯀꯩꯅꯣ ꯇꯧꯕ ꯃꯣꯏꯒꯤ ꯔꯨꯜꯁ ꯅꯨꯡꯁꯨ ꯃꯌꯥꯝ ꯂꯩꯗꯅꯀꯣ ꯑꯥ ꯅ‌ꯣꯔꯃ‌ꯦꯟ ꯀꯣꯜ ꯑꯣꯏꯣꯏꯗꯤ ꯏꯆꯦ ꯑꯗꯨꯝ ꯍꯥꯏ ꯌꯥꯕ ꯑꯗꯨꯣ ꯀ‌ꯣꯜ ꯑ‌ꯣꯏꯗꯤ ꯏꯆ‌ꯦ ꯑꯗꯨꯝ ꯍꯥꯏꯌꯥꯕ ꯑꯗꯨ ꯂꯥꯛꯀꯗ꯭ꯔꯅ ꯄꯥꯈꯠꯇꯅ ꯁꯨꯝꯃꯥꯏꯅ ꯏꯆꯦꯗ ꯀꯣꯏꯊꯣꯛꯑꯒ ꯏꯟ ꯗꯥꯏꯔꯦꯛ ꯋꯦꯗ ꯑꯣꯏꯅ ꯍꯥꯏꯕ ꯍꯥꯏꯇꯥꯔꯦꯅꯦ
ꯎꯝ ꯑꯗꯣ ꯃꯩꯇꯩꯂꯣꯟꯗ ꯑꯗꯨꯝ ꯍꯥꯏꯔꯁꯨ ꯌꯥꯏꯑꯕ ꯅ‌ꯣꯏ ꯂꯣꯟꯗ
ꯎ ꯁꯨꯝ ꯈꯜꯂꯤ-ꯈꯜꯂꯤꯕꯅꯤ ꯁꯨꯝ ꯈꯜꯂꯤꯕꯅꯤ ꯏꯆ‌ꯦ ꯑꯗꯨꯒꯤ ꯑꯩꯅ ꯁꯨꯝ ꯅꯨꯡꯉꯥꯏꯇꯦꯅ ꯑꯗꯨꯃꯥꯏꯅ ꯍꯥꯏꯗꯣꯛꯄꯅ‌ꯦ
ꯎꯝ
ꯆꯦ ꯉꯁꯤꯗꯤ ꯁꯟꯗꯦꯅꯤꯅ ꯊꯕꯛꯇꯤ ꯈꯔ ꯆꯤꯟꯕ꯭ꯔꯣ ꯅꯠꯇ꯭ꯔꯒ ꯀꯣꯝꯕ꯭ꯔꯣ ꯉꯁꯤꯅ ꯍꯦꯟꯕ꯭ꯔꯥ
ꯁꯟꯗꯦꯗꯤ ꯊꯕꯛ ꯇꯧꯕ ꯆꯠꯇꯕꯅꯤꯅ ꯀꯣꯝꯃꯦ ꯑꯥ ꯁꯟꯗꯦ ꯅꯨꯃꯤ ꯅꯨꯃꯤꯛꯇꯤ ꯂꯦꯞꯄꯦꯕ ꯑꯩꯈꯣꯏꯗꯤ
ꯑꯥ
ꯎ ꯑꯗꯣ ꯆꯥꯔꯖꯀꯨꯝꯕꯗꯤ ꯀꯥꯏꯕ ꯑꯌꯨꯛꯇꯁꯨ ꯀꯥꯏꯌꯦ ꯑꯗꯨꯒ ꯑ ꯏꯚꯤꯅꯤꯡꯗꯁꯨ ꯀꯥꯏꯕ
ꯑꯥ
ꯑꯗꯨꯒ ꯅꯨꯡꯊꯤꯜꯗꯨꯗꯤ ꯏꯗꯣꯝꯆꯥꯈꯣꯏꯗ ꯆꯠꯂꯦ ꯏꯗꯣꯝꯆꯥꯗꯣ ꯃꯁꯥ ꯉꯝꯗꯕ ꯑꯩꯈꯣꯏꯒꯤ ꯏꯃꯥ ꯈꯣꯏ ꯑꯗꯨꯒ ꯏꯃꯥꯟꯕꯤ ꯈꯣꯏ ꯑꯩꯈꯣꯏ ꯑꯍꯨꯝ ꯆꯠꯂꯦ
ꯑꯣ ꯑꯗꯨꯒ ꯑꯗꯨꯝ ꯉꯁꯤꯒꯤ ꯇꯥꯏꯝ ꯑꯗꯨꯃꯥꯏꯅ ꯑꯗꯨꯝ ꯏꯁꯄꯦꯟ ꯇꯧꯒꯦꯕꯅꯦꯕꯀꯣ ꯁꯤꯅ ꯍꯥꯏꯅꯤꯡꯉꯤꯁꯦ
ꯎꯝ ꯑꯗꯨꯃꯥꯏ ꯍꯥꯏꯕ ꯇꯥꯔꯦ
ꯑꯣ ꯏꯆꯦꯗꯤ ꯋꯥꯔꯜ ꯀꯞꯀꯗꯤ ꯌꯦꯡꯉꯤꯕꯣ ꯍꯧꯖꯤꯛꯀꯥꯟꯁꯤꯕꯨ
ꯍꯥꯏꯗꯤ ꯌꯦꯡꯕ ꯑꯃ ꯁꯪꯗꯦꯗ ꯃꯇꯝ ꯁꯥꯡꯗꯦꯗ ꯑꯗꯣ ꯎꯝ ꯌꯥꯝ ꯊꯦꯡꯅ ꯂꯥꯛꯄ ꯑꯩ ꯇꯨꯝꯈ꯭ꯔꯦꯕ ꯗꯨꯀꯥꯟꯗꯗꯤ
ꯑꯥ
ꯉꯁꯤꯁꯨ ꯄꯨꯡ ꯕꯥꯔꯣ ꯃꯈꯥꯏꯗ ꯂꯩ ꯍꯥꯏꯕ ꯅꯠꯇ꯭ꯔꯣ
ꯉꯁꯤꯁꯨ ꯂꯩ ꯁꯦ ꯄꯨꯡ ꯕꯥꯔꯣ ꯃꯈꯥꯏꯗꯕꯨꯛ ꯄ꯭ꯂꯦ ꯂꯩ
ꯎꯝ ꯑꯗꯨ ꯅꯪꯨ ꯌꯦꯡꯒꯗ꯭ꯔꯣ
ꯎꯝ ꯄꯪꯁꯦ ꯑꯩꯗꯤ ꯌꯦꯡꯗ꯭ꯔꯦ ꯊꯦꯡꯕꯈꯩꯁꯦ ꯑꯝꯇ ꯌꯦꯡꯗ꯭ꯔꯦ ꯄꯨꯡ ꯅꯥꯏꯟ ꯊꯥꯔꯇꯤ ꯁ꯭ꯋꯥꯏꯐꯥꯎꯠ ꯑꯃ ꯆꯥꯎꯔꯛꯄ ꯑꯗꯨꯝ ꯌꯦꯡꯉꯁꯦ ꯑꯗꯨꯒ ꯌꯥꯝ ꯊꯦꯡꯉꯕ ꯋꯥꯟꯒꯨꯝꯕ ꯑꯗꯨꯝꯕꯗꯤ ꯌꯦꯡꯉꯗ꯭ꯔꯦ ꯑꯩꯈꯣꯏ ꯑꯥꯔꯂꯤꯒꯨꯝꯕ ꯄꯨꯡ ꯑꯩꯈꯣꯏꯒꯤ ꯑꯥꯔꯂꯤ ꯃꯣꯔꯅꯤꯡꯗ ꯇꯧꯕ ꯑꯩꯈꯣꯏꯒꯤ ꯐꯣꯔ ꯊꯥꯔꯤ ꯄꯤ ꯁ꯭ꯋꯥꯏꯁꯤꯗꯝ ꯌꯦꯡꯉꯦ
ꯎꯝ
ꯑꯗꯨ ꯑꯅꯥꯇꯩꯗꯤꯁꯦ ꯃꯔꯛꯀꯤ ꯍꯥꯏꯇꯥꯔꯦꯅꯦ ꯇꯨꯝꯕꯒꯤ ꯑꯩꯈꯣꯏꯒꯤ ꯁꯥꯔꯀꯜ ꯀꯥꯏꯒꯗꯧꯕ ꯄ꯭ꯂꯦꯁꯤꯗ ꯌꯦꯡꯗ꯭ꯔꯔꯤꯁꯦ ꯍꯥꯏꯕꯗꯤ ꯃꯣꯔꯅꯤꯡꯒꯤꯁꯨ
ꯄꯨꯡ ꯕꯥꯔꯣ ꯃꯈꯥꯏꯁꯤꯗꯤ ꯌꯥꯝꯅ ꯐꯔꯛ ꯇꯥꯏꯌꯦꯕ
ꯃꯥꯅꯤ ꯃꯥꯅꯤꯁꯦ ꯍꯥꯏꯗꯤ ꯆꯠꯊꯣꯛꯆꯕ ꯈꯣꯠꯇꯣꯛꯄ ꯐꯠꯇꯕ ꯂꯩꯕ ꯑꯣꯏꯇꯥꯔꯗꯤ ꯁꯤ ꯌꯥꯕꯀꯣ ꯑꯩꯈꯣꯏ ꯃꯣꯔꯅꯤꯡ ꯑꯦꯛꯇꯤ ꯇꯧꯕꯅꯤꯅ ꯑꯩꯈꯣꯏꯗꯤ ꯌꯥꯗ꯭ꯔꯤꯁꯦ ꯑꯗꯨꯅ ꯑꯗꯨꯝꯕꯗꯤ ꯏꯁꯀꯤꯞ ꯇꯧꯖꯔꯤꯁꯦ ꯐꯅ ꯅꯨꯡꯉꯥꯏꯕ ꯄ꯭ꯂꯦ ꯂꯩꯔꯒꯁꯨ ꯀꯣ
ꯎꯝ ꯃꯥꯅꯤ ꯃꯥꯅꯤ ꯑꯩꯈꯣꯏꯒꯤ ꯍꯛꯆꯥꯡꯒꯤꯗꯃꯛꯇꯁꯨ ꯈꯔ ꯈꯟꯗꯣꯏꯅꯦ
ꯃꯥꯅꯦ ꯃꯥꯅꯦ ꯑꯩꯈꯣꯏꯒꯤ ꯍꯛꯆꯥꯡ ꯅꯨꯡꯗꯥꯡ ꯍꯥꯏꯁꯤꯗꯤ ꯏꯁꯦ ꯔꯦꯁ ꯇꯧꯕ ꯃꯇꯝꯅꯤꯗꯅ
ꯎꯝ
ꯑꯗꯨꯅ ꯑꯗꯨꯃꯥꯏꯅ ꯇꯧꯋꯦ
ꯇꯨꯝꯕꯁꯦ ꯋꯥꯠꯂꯁꯨ ꯑꯗꯨꯝ ꯅꯥꯕꯅꯦꯕ ꯁꯥꯁꯦ ꯌꯥꯝꯅ ꯆꯣꯞ ꯊꯥꯕꯅꯦꯕ
ꯎꯝ ꯇꯨꯝꯕ ꯋꯥꯠꯄꯁꯁꯦ ꯀꯩꯅꯣꯁꯨ ꯇꯧꯋꯤꯗꯅ ꯍꯥꯏꯗꯤ ꯅꯣꯡꯃꯗꯣ ꯍꯥꯏꯗꯤ ꯗꯦꯠ ꯇꯥꯏꯝꯗ ꯑꯩꯈꯣꯏꯒꯤ ꯏꯁꯥꯒꯤ ꯊꯕꯛ ꯇꯧꯕ ꯀꯥꯟꯗꯁꯨ ꯀꯩꯅꯣ ꯑꯣꯏꯗꯅ ꯇꯧꯐꯝ ꯈꯪꯗꯦꯗꯅ
ꯎꯝ
ꯑꯗꯨꯝꯕꯁꯨ ꯑꯣꯏꯕꯗꯨꯗ ꯑꯩꯅ
ꯇꯨꯝ ꯇꯨꯝꯗꯕꯁꯨ ꯂꯩꯗ
ꯑꯣ ꯁꯤ ꯇꯨꯝꯕ ꯌꯥꯗꯕꯁꯦ ꯍꯛꯆꯥꯡ ꯌꯥꯝꯅꯗꯤ ꯁꯣꯛꯏ ꯍꯥꯏꯕꯅꯤ ꯑꯗꯣ ꯆꯦ ꯌꯦꯡꯗꯤ ꯌꯦꯡꯊꯣꯛꯄ꯭ꯔꯣ ꯀꯃꯥꯏꯅ ꯇꯧꯏ
ꯌꯦꯡꯗꯦꯗ ꯀꯃꯥꯏꯅ ꯇꯧꯗꯣꯏꯅꯣ ꯈꯪꯗꯦ
ꯌꯦꯡꯊꯣꯛꯄꯅꯗꯤ ꯐꯕꯅꯤꯆꯦ ꯑꯩꯈꯣꯏꯒꯤ ꯃꯣꯝꯁꯨ ꯑꯗꯨꯃꯥꯏꯅ ꯌꯥꯗꯕꯒꯤ ꯇꯧꯔꯝꯃꯦ
ꯎꯝ
ꯑꯗꯣ ꯌꯦꯡꯊꯣꯛꯄꯗꯒꯤ ꯒꯨꯂꯤꯒꯨꯝꯕ ꯑꯗꯨꯝ ꯆꯥ ꯄꯤꯖꯕꯗꯒꯤ ꯈꯗꯤ ꯇꯨꯝꯕ ꯈꯣꯠꯄꯒꯤ ꯀꯩꯅꯣꯗꯨꯗꯤ ꯀꯥꯏꯈꯤꯗ꯭ꯔꯦ
ꯑꯗꯣ ꯒꯨꯂꯤ ꯆꯥꯕꯗꯣ ꯐꯠꯇꯦ ꯍꯥꯏꯗꯥꯏꯅꯦ
ꯎꯝ ꯁꯤꯦ ꯑꯗꯨꯝ ꯐꯩ ꯃꯇꯝ ꯈꯔꯒꯤ ꯍꯥꯏꯇꯥꯔꯦꯅꯦꯁꯦ ꯍꯥꯏꯗꯤ ꯆꯦꯅ ꯌꯥꯗꯕꯗꯣ ꯁꯨꯡꯌꯥ ꯌꯥꯗꯕꯕꯨꯖꯤꯛꯇ ꯇꯨꯝꯕꯗꯨꯅꯗꯤ ꯅꯨꯡꯉꯥꯏꯗꯅꯀꯣ
ꯎꯝ
ꯑꯗꯤ ꯁꯥꯎꯟ ꯁ꯭ꯂꯤꯞ ꯑꯣꯏꯅ ꯏꯆꯦꯅ ꯇꯨꯝꯗꯕ ꯇꯨꯝꯗꯅ ꯂꯩꯗꯣꯏ ꯁꯔꯨꯛꯄꯨꯗꯤ ꯐꯖꯅ ꯇꯨꯝꯊꯔꯒ ꯂꯩꯈꯤꯕꯗꯨꯅ ꯏꯆꯦꯗꯁꯨ ꯅꯨꯡꯉꯥꯏꯅ ꯄꯣꯊꯥꯖꯩꯗꯅ
ꯍꯣꯏ ꯑꯗꯨꯗꯤ ꯐꯕ ꯑꯗꯣ ꯍꯤꯗꯥꯛꯇꯨ ꯆꯥꯕ ꯍꯧꯈ꯭ꯔꯗꯤ ꯃꯤꯅꯗꯤ ꯑꯗꯨꯝ ꯆꯥꯅꯤꯡꯉꯥꯏ ꯊꯣꯛꯑꯦ ꯍꯥꯏꯕ ꯑꯗꯨꯏ
ꯍꯦꯕꯤꯠ ꯑꯣꯏꯔꯛꯑꯗꯤ ꯍꯛꯆꯥꯡꯅ ꯁꯣꯛꯀꯗ꯭ꯔꯥ ꯍꯥꯏꯕꯅꯤꯗ
ꯑ ꯑꯗꯨꯗꯤ ꯑꯣꯏꯗꯣꯏꯁꯦ ꯍꯥꯏꯗꯤ ꯍꯣꯏ ꯃꯇꯝ ꯈꯔꯗꯤ ꯆꯥꯒꯅꯦꯕꯒꯤꯁꯦ ꯑꯗꯨꯒꯤ ꯀꯩꯅꯣꯗꯣ ꯍꯥꯏꯗꯤ ꯀꯩꯅꯣꯝꯃ ꯁꯦꯝꯅꯕ ꯍꯥꯏꯒꯗ꯭ꯔꯥ ꯃꯥꯒꯤ ꯍꯦꯕꯤꯠ ꯑꯃ ꯁꯦꯝꯅꯕ ꯈꯅꯕ ꯍꯥꯏꯒꯗ꯭ꯔꯥ ꯑꯗꯨꯃꯥꯏꯅ ꯃꯇꯝ ꯈꯔ ꯆꯥꯏꯕ ꯑꯩꯈꯣꯏꯁꯦ ꯑꯗꯨꯒꯤ ꯃꯇꯨꯡ ꯏ ꯃꯇꯨꯡꯏꯟꯅ ꯐꯔꯛꯄꯒꯤ ꯃꯇꯨꯡ ꯃꯇꯨꯡꯏꯟꯅ ꯇꯞꯅ ꯇꯞꯅ ꯁꯨꯝ ꯃꯥꯒꯤ ꯑꯗꯨꯒ ꯇꯦꯕ꯭ꯂꯦꯠ ꯅꯨꯡ ꯄꯤꯖꯕꯗꯣ ꯍꯟꯊꯔꯛꯀꯗꯣꯏꯅꯦꯕ ꯑꯩꯈꯣꯏꯁꯦ
ꯎꯝ
ꯑꯗꯨꯃꯥꯏꯅ ꯑꯣꯏꯕꯅꯤꯆꯦ ꯑꯗꯨ ꯏꯆꯦꯁꯨ ꯁꯨꯝ ꯇꯨꯝꯕ ꯌꯥꯗ꯭ꯔꯒꯗꯤ ꯍꯛꯆꯥꯡꯗ ꯁꯨꯝ ꯁꯣꯛꯂꯛꯀꯅꯦꯕꯀꯣ
ꯎꯝ ꯃꯥꯅꯦ ꯑꯗꯨꯕꯨꯗꯤ ꯌꯥꯝ ꯆꯨꯕ ꯑꯁ ꯑꯩꯗꯤ ꯇꯨꯝꯕ ꯁ ꯋꯥꯠꯄꯒꯤꯦꯔ ꯈꯪꯗꯦ ꯏꯁꯥꯁꯦ ꯑꯗꯨꯝ ꯀꯔꯤ ꯍꯥꯏꯁꯤꯔꯥ ꯌꯥꯝꯅ ꯆꯣꯞꯊꯥꯕ ꯍꯥꯏꯒꯗ꯭ꯔꯥ ꯑ ꯑꯗꯨꯒ ꯊꯕꯛ ꯑꯃꯗ ꯐꯣꯀꯁ ꯇꯧꯕ ꯉꯝꯗꯕ ꯑꯗꯨ